ꯇ ꯇꯥꯏꯦ
ꯎꯝ ꯀꯩꯅꯣ ꯃꯈꯥ ꯇꯥꯕꯤꯌꯨ
ꯑꯗꯨꯅ ꯑꯩꯁꯦ ꯑꯗꯨꯕꯥꯅ ꯍꯥꯏꯕꯗꯤ ꯄꯩꯁꯥꯁꯦ ꯍꯣꯏ ꯈꯨꯠꯇꯕꯨꯗꯤ ꯊꯣꯢꯗꯣꯛꯅ ꯂꯩꯇ꯭ꯔꯦ ꯑꯗꯨꯕꯨ ꯉꯥꯏꯕꯩ ꯉꯥꯏꯕ ꯑꯩꯅ ꯍꯥꯏꯗꯤ ꯋꯥꯔꯁꯨ ꯋꯥꯅ ꯃꯇꯝ ꯈꯔꯁꯦ ꯉꯥꯏꯔꯒ ꯂꯩꯕꯅ ꯐꯠꯇ꯭ꯔꯥ ꯐꯒꯗ꯭ꯔꯥ ꯑꯗꯨꯕꯨ ꯌꯥꯗ꯭ꯔꯒꯁꯨ ꯇꯁꯦꯡ ꯅ ꯑꯃ ꯑꯐꯕ ꯂꯩꯔ ꯑꯗꯨꯝ ꯄꯥꯢꯕ ꯌꯥꯢ ꯀꯩꯁꯨꯕꯨꯗꯤ ꯀꯥꯏꯗꯦ ꯈꯪꯗꯦ ꯃꯪꯒꯤ ꯃꯠꯇ ꯀꯦ ꯂꯩꯦ
ꯍꯥꯏ ꯇꯁꯦꯡꯅ ꯑꯥꯏꯐꯣꯟ ꯂꯩꯁꯦ ꯍꯥꯏꯇꯥꯔꯒꯗꯤ ꯂꯣꯟꯗ ꯂꯧꯔꯁꯨ ꯀꯩꯁꯨ ꯀꯥꯏꯗꯦ ꯂꯣꯟꯗ ꯂꯧꯁꯤ ꯍꯥꯏꯕꯗꯤ ꯅꯤꯐꯨꯗꯨꯗꯤ ꯀꯥ ꯀꯩꯗꯧꯔꯣꯏꯕꯀꯣ ꯑꯗꯨꯅ ꯑꯥꯏꯐꯣꯟ ꯄꯥꯏꯁꯦ ꯍꯥꯏꯗꯤ ꯂꯣꯟꯗ ꯂꯧꯈꯤꯕ ꯑꯃ ꯅꯠꯇ꯭ꯔꯒꯅ ꯑꯩꯅ ꯍꯧꯖꯤꯛ ꯍꯥꯏꯔꯤꯕ ꯄꯣꯠꯁꯤ ꯑꯗꯨꯝ ꯄꯥꯏꯕ ꯑꯃ ꯑꯗꯣ ꯀꯨꯏ ꯑ ꯍꯣꯏ ꯃꯇꯝꯕꯨꯗꯤ ꯉꯥꯏꯁꯦ ꯑꯗꯣ ꯀꯨꯏꯗꯕꯗꯤ ꯄꯥꯝꯗꯕ ꯑꯩꯅ ꯍꯧꯖꯤꯛ ꯍꯧꯖꯤꯛ ꯄꯥꯝꯃꯤꯁꯤꯅ ꯂꯣꯏꯅ ꯁꯤꯟꯠꯇꯣꯛꯅꯤꯡꯕ ꯍꯥꯏ ꯇꯥꯔꯦꯅꯦ ꯑꯩꯈꯣꯏꯅ ꯍꯧꯖꯤꯛ ꯍꯧꯖꯤꯛ ꯁꯤꯖꯤꯟꯅꯔꯤꯕ ꯑꯦꯀꯥꯎꯟꯁꯤꯡꯁꯤ ꯂꯣꯏꯅ ꯁꯤꯟꯠꯇꯣꯛꯑꯒ ꯁ‌ꯦꯀ꯭ꯌꫭꯔ ꯑꯣꯏꯅ ꯑꯝꯇꯪ ꯊꯝꯅꯤꯡꯕ ꯑꯗꯨꯅꯅꯦ ꯍꯥꯏꯗꯤ ꯖꯤꯃꯦꯟꯗꯣ ꯁꯦꯀ꯭ꯌꯣꯔ ꯑꯣꯏꯅ ꯑꯃꯨꯛꯇꯪ ꯊꯝꯅꯤꯡꯉꯦ ꯑꯩꯅ ꯍꯧꯖꯤꯛ ꯍꯧꯖꯤꯛ ꯑꯩꯈꯣꯏꯅ ꯁꯤꯖꯤꯟꯅꯔꯤ ꯄꯨꯟꯂꯝꯃꯤꯁꯦ ꯁꯤꯅ ꯁꯤ ꯈꯜꯂꯛꯄꯅꯤ ꯑꯩꯅ
ꯍꯣꯏ ꯑꯗꯨꯃꯥꯏꯅ ꯈꯜꯂ‌ꯦ ꯑꯩꯁꯨ ꯚꯥꯏ ꯑꯩꯖꯨ ꯒꯦꯡꯒꯤ ꯑꯦꯀꯥꯎꯟ ꯑꯃ ꯂꯩꯒꯦ ꯈꯜꯂꯦ ꯂꯩꯗꫭꯏꯕ ꯑꯦꯀꯥꯎꯟꯁꯦ ꯈꯔ ꯁꯦꯚ ꯑ‌ꯦꯟ ꯁ‌ꯦꯀ꯭ꯌꫭꯔ ꯑꯣꯏꯕ ꯑꯩꯈꯣꯏꯅ ꯐꯖꯅ ꯃꯗꯨꯒꯤ ꯃꯇꯥꯡꯗ ꯀꯔꯤꯝꯇ ꯐ꯭ꯔꫭꯠ ꯏꯁꯀꯦꯝ ꯇꯧꯔꯣꯏ ꯍꯥꯏꯕ ꯏꯁꯇꯣꯔ ꯑꯃꯗꯒꯤ ꯑꯩꯅ ꯄꯥꯝꯕ ꯏꯁꯀꯦꯝ ꯌꯥꯎꯕꯁꯨ ꯂꯩꯅꯤꯡꯉꯦꯅ ꯑꯩ ꯁꯨ ꯂꯩꯒꯅꯤ ꯑꯗꯨꯒ ꯃꯗꯨꯒꯤ ꯃꯇꯥꯡꯗ ꯑꯩꯅ ꯄꯥꯏꯗ꯭ꯔꯤꯕ ꯐꯣꯟ ꯑꯅꯧꯕꯗꯨꯗ ꯑꯇꯣꯞꯄ ꯍꯥꯟꯅ ꯁꯤꯁꯤꯅꯔꯝꯕꯩ ꯃꯔꯞꯅ ꯍꯥꯏꯕꯗ‌ꫭ ꯑꯃꯠꯇ ꯍꯥꯞꯄꯔꯣꯏ ꯄꯨꯔꯥ ꯑꯅꯧꯕ ꯑꯣꯏꯅ ꯍꯥꯞꯄꯅꯤ ꯑꯗꯨꯒ ꯁꯣꯁ‌ꯦꯜ ꯃꯦꯗꯤꯌꯥꯁꯤꯁꯨ ꯍꯥꯟꯅꯒꯤ ꯂꫭꯏꯅꯃꯛ ꯗꯦꯛꯇꯤꯚꯦꯠ ꯇꯧꯔꯒ ꯑꯅꯧꯕ ꯑꯃ ꯂꯣꯏ ꯍꯥꯡꯇꯣꯛꯑꯅꯤ ꯑꯗꯨꯒ ꯎꯝ ꯇꯧꯒꯗꯕꯨ ꯊꯕꯛꯁꯤꯡ ꯃꯊꯪ ꯃꯊꯪ ꯇꯧꯁꯤ
ꯑꯗꯨꯒ ꯑꯗꯨ ꯂꯣꯏ ꯍꯥꯡꯇꯣꯛꯑꯁꯤ ꯑꯗꯨꯒ ꯑꯩ ꯀꯩꯅꫭꯝ ꯍꯥꯏꯒ‌ꯦ ꯇꯧꯅꯤ ꯀꯥꯎꯒꯔ‌ꯦ ꯚꯥꯏꯕꯗꯨꯣ ꯂꯩꯁꯤ ꯗꯤꯚꯥꯏꯁ ꯇꯨ ꯍꯥꯟꯅ ꯂꯥꯛꯑꯁꯤ ꯑ‌ꯦꯀꯋꯥꯟ ꯂꯩꯕꯁꯤ ꯍꯣꯏ ꯂꯩꯕꯅꯗꯤ ꯀꯥꯟꯅꯩ ꯑꯗꯨꯕꯨ ꯏꯟꯈꯠꯄꯒꯤ ꯑꯩꯈꯣꯏꯒꯤ ꯅꯨꯡꯉꯥꯏꯕ ꯑꯃꯁꯨ ꯂꯩ ꯑꯗꯨꯕꯨ ꯂꯩꯕꯅꯗꯤ ꯀꯥꯟꯅꯩ
ꯃꯔꯨꯞ ꯑꯩ ꯀꯦꯝ ꯍꯥꯏꯁꯤꯒꯦ ꯑꯩꯒꯤꯑ‌ꯦꯀꯥꯎꯋꯟꯁꯦ ꯑꯩꯅ ꯄꯥꯏꯖꯕ ꯅꯠꯇꯦ
ꯎ
ꯑꯩꯈꯣꯏ ꯃꯥꯝꯃ ꯍꫭꯏ ꯀꯩ ꯍꫭꯏꯅ ꯁꯤꯖꯤꯟꯅꯔꯝꯕꯅꯤꯅ ꯍꯥꯟꯅꯒꯤ ꯏꯃꯦꯜ ꯑꯗꯒꯤ ꯃꯨꯟꯇꯟ ꯑꯦꯀꯥꯎꯟ ꯑꯗꯒꯤ ꯑꯥ ꯇ‌ꯦꯂ‌ꯦꯒꯔꯥꯝ ꯀꯩ ꯂꫭꯏꯅꯃꯛ ꯑ‌ꯦꯠ ꯇꯧꯁꯟꯅꯔꯝꯃꯒ ꯑꯗꯨꯒ ꯑꯩꯅꯁꯨ ꯄꯥꯝꯕꯩ ꯌꯧꯗꯕ ꯑꯗꯨꯒ ꯁꯤꯗ ꯌꯥꯎꯔꯤꯕ ꯏꯃꯦꯜ ꯑꯃ ꯑꯃꯁꯦ ꯂꯣꯏꯅꯃꯛ ꯃꯑꯣꯡ ꯃꯔꯤꯟ ꯇꯥꯗꯕꯁꯤꯗ ꯑꯩꯅ
ꯑꯅꯧꯕ ꯏꯁꯀꯤꯟ ꯄꯩꯁꯥꯥꯁꯦ ꯑꯗꯨ ꯑꯗꯨꯗꯨ ꯄꯥꯏꯈꯤ ꯇꯥꯔꯗꯤ ꯃꯊꯪ ꯃꯊꯪ ꯊꯥꯗꯔꯛꯄ ꯌꯥꯔꯅꯤ ꯍꯥꯏꯇꯥꯔꯦꯀꯣ
ꯑꯗꯨꯒ ꯄꯩꯁꯥ ꯖꯣꯕ ꯂꯥꯎꯅ ꯄꯨꯊꯣꯛꯕ ꯉꯝꯗꯕꯅꯤꯅ ꯍꯥꯏꯗꯤ ꯋꯥꯔꯤꯅꯤ ꯂꯤꯁꯤꯡ ꯃꯉꯥ ꯇꯔꯨꯛ ꯊ ꯏꯁꯀꯤꯟ ꯑꯃꯇꯪ ꯐꯪꯗꯣꯏ ꯁꯔꯨꯛꯄꯨꯗꯤ ꯑꯩꯅ ꯑꯍꯥꯟꯕꯒꯤ ꯑꯣꯏꯅ ꯂꯤꯁꯤꯡ ꯑꯍꯨꯝ ꯃꯔꯤ ꯃꯉꯥꯃꯨꯛ ꯄꯤꯔꯁꯨ ꯈꯔ ꯃꯑꯣꯡ ꯃꯔꯤꯟ ꯇꯥꯕ ꯃꯌꯥꯝ ꯐꯪꯉꯅꯤꯗꯅ ꯂꯤꯁꯤꯡ ꯃꯉꯥ ꯌꯧꯔꯛꯑꯗꯤ
ꯎꯨꯡ
ꯂꯤꯁꯤꯡ ꯃꯉꯥ ꯌꯧꯔꯑꯗ ꯐꯖ ꯐꯖ ꯐꯪꯉꯅꯤ ꯂꯤꯁꯤꯡ ꯑꯍꯨꯝ ꯃꯔꯤꯗꯕꯨ ꯐꯅꯌꯥꯝ ꯐꯪꯉꯦ ꯍꯥꯏꯇꯥꯔꯦ ꯑꯇꯩꯗ ꯃ ꯃꯊꯟꯗ ꯁ‌ꯦꯐ ꯑ‌ꯦꯟ ꯁ‌ꯦꯀ꯭ꯌꫭꫪ ꯑꯣꯏꯕ
ꯑꯗꯨ ꯃꯇꯨꯡ ꯑꯗꯨꯝ ꯇꯞꯅ ꯇꯞꯅ ꯑꯗꯨꯝ ꯊꯥꯗꯔꯛꯀꯦ ꯈꯟꯕ ꯍꯥꯏꯇꯥꯔꯦ ꯑꫭꯏꯅꯕ ꯑꯗꯨꯝ ꯍꯣꯠꯅꯔꯁꯤ ꯑꯗꯣ ꯀꯃꯥꯏꯅ ꯀꯩꯀꯩ ꯃꯌꯥꯝ ꯁꯤꯟꯕ ꯈꯣꯠꯄ ꯏꯕꯥꯅꯤꯒꯤ ꯃꯐꯝꯗꯁꯨ ꯃꯥꯏ ꯄꯥꯛꯅ ꯇꯧꯁꯤ ꯃꯆꯤꯠ ꯃꯆꯤꯠ ꯇꯧꯔꯤꯕ ꯁꯤꯒꯤ ꯃꯇꯥꯡꯁꯤꯗ ꯃꯌꯥꯝ ꯇꯧꯅꯤꯁ‌ꯁꯤ ꯇꯧꯗꯕꯤꯗ ꯑꯩꯈꯣꯏꯗꯤ ꯊꯥ ꯑꯃꯗ ꯑꯅꯤꯔꯛꯛꯀ ꯁꯤꯟꯕ ꯉꯝꯕꯒꯤ ꯃꯑꯣꯡ ꯍꯥꯏꯇꯥꯔꯦꯀꯣ ꯌꯥꯝꯗ꯭ꯔꯕꯗꯥ ꯍꯣꯏ ꯌꯥꯝꯃꯟ ꯌꯥꯝꯅ ꯁꯦꯟꯃꯜꯂꯒꯁꯨ ꯃꯑꯣꯡ ꯃꯔꯤꯟ ꯇꯥꯔꯣꯏ ꯑꯗꯨꯈ ꯊꯥ ꯑꯗꯥ ꯑꯃꯨꯛ ꯇꯪꯕꯁꯨ ꯑꯃꯨꯛ ꯄꯤꯛꯍꯜꯂꯦ ꯀꯩꯒꯤꯅꯣꯗ ꯌꯥꯝ ꯆꯥꯎ ꯆꯥꯎꯅ ꯁꯤꯟꯒꯗꯕ ꯅꯠꯇꯕꯅꯤꯅ ꯑꯗꯨꯅ ꯃꯊꯪ ꯃꯊꯪ ꯏꯁꯄꯣꯟꯁꯔ ꯐꯪꯉꯛꯑꯀꯥꯟꯗ
ꯇꯧꯁꯦ ꯀꯩ ꯃꫭꯠ ꯂꯩꯒꯦ
ꯌꯥꯏ ꯑꯗꯨ ꯇꯧꯁꯤ ꯑꯗꯨꯒ ꯑꯩꯍꯧꯖꯤꯛ ꯂꯥꯛꯅꯤꯡꯉꯁꯦ ꯗꯤꯚꯥꯏꯁꯁꯤꯗꯅꯤꯀꯣ ꯑꯩꯅ ꯐꯣꯀꯁ ꯂꯥꯛꯍꯟꯅꯤꯡꯉ‌ꯦꯖ‌ꯦ ꯉꯁꯤ ꯏꯕꯥꯅꯤꯁꯦ ꯑꯃꯗꯤ ꯁꯨꯡꯁꯣꯏ ꯁꯣꯏꯗꯅ ꯂꯩꯒꯦ ꯑꯗꯣ ꯑꯊꯨꯕꯗ ꯂꯩꯁꯦ ꯁꯤꯐꯥꯎꯕ ꯃꯅꯨꯡꯗ ꯍꯥꯏꯕ ꯑꯇꯦꯝ ꯍꯥꯏꯕꯗꯤ ꯄꯥꯟꯗꯝ ꯑꯃ ꯊꯝꯁꯦ ꯍꯥꯏꯕ ꯇꯥꯔꯦ ꯌꯥꯝꯅꯁꯨ ꯀꯨꯏꯊꯅꯤꯡꯗꯦ ꯍꯥꯏꯗꯤ ꯊꯕꯛ ꯌꯥꯝꯃꯦ ꯄꯥꯏꯒꯗꯕ ꯃꯇꯝꯗꯤ ꯑꯗꯨꯝ ꯆꯠꯈꯤꯅꯤ ꯑꯗꯨꯅ ꯄꯥꯏꯒꯗꯕꯗꯤ ꯄꯥꯏꯍꯧꯔꯣꯏ ꯃꯤ ꯑꯗꯨꯝ ꯍꯥꯟꯈꯤꯅꯤ ꯑꯗꯨꯅ ꯇꯧꯁꯤ ꯑꯃ ꯑꯩꯈꯣꯏꯅ ꯍꯧꯖꯤꯛ ꯍꯧꯖꯤꯛ ꯈꯟꯅꯔꯤꯁꯤ ꯌꯥꯗ꯭ꯔꯦꯗꯅ ꯑꯃꯃꯨꯛ ꯍꯣꯡꯉꯒ ꯇꯧꯒꯅꯤ ꯑꯩ ꯍꯣꯠꯅꯕꯗꯤ ꯂꯦꯞꯄꯣꯏ ꯑꯩ ꯍꯥꯏꯁꯨ ꯍꯥꯏꯖꯔꯦ ꯑꯩ ꯑꯩꯒꯤ ꯏꯃꯥꯗ ꯑꯩ ꯐꯖꯅ ꯍꯥꯏꯒꯦ ꯑꯩꯒꯤ ꯊꯣꯛꯄ ꯇꯧꯖꯒꯦ ꯃꯇꯝ ꯈꯤꯇꯪꯗꯤ ꯄꯤꯌꯨ ꯑꯩꯒꯤ ꯑꯩꯅ ꯉꯝꯅꯕ ꯑꯗꯨꯝ ꯍꯣꯠꯅꯖꯒꯦ ꯁꯤꯗ ꯃꯥꯏ ꯄꯥꯛꯇ꯭ꯔꯁꯨ ꯑꯩ ꯑꯇꯣꯞꯄꯗ ꯑꯃ ꯑꯃꯗ ꯑꯣꯏꯕ ꯑꯩꯒꯤ ꯑꯩꯅ ꯄꯥꯝꯖꯕ ꯂꯝꯕꯤꯗ ꯑꯩ ꯉꯝꯅꯕ ꯍꯣꯠꯅꯖꯒꯦ ꯃꯇꯝ ꯈꯤꯇꯪꯗꯤ ꯄꯤꯕꯤꯌꯣꯅ ꯍꯥꯏꯈꯤꯕꯅꯦ ꯑꯗꯨꯅ ꯑꯩ ꯉꯝꯅꯕꯗꯤ ꯍꯣꯠꯅꯒꯦ ꯈꯜꯂꯦ ꯑꯗꯨꯒ ꯀꯝꯀꯤ ꯃꯇꯔꯕꯨꯁꯥꯏꯀꯜ ꯇꯥꯖꯣ
ꯑꯩꯁꯨꯅꯤ ꯑꯇꯣꯞꯄ ꯊꯕꯛ ꯇꯥꯕ ꯀꯣꯂꯦꯖ ꯀꯥꯕ ꯂ ꯃꯠꯇ ꯇꯧꯒꯤ ꯈꯜꯂꯦ ꯀꯩꯒꯤꯅꯣꯗ ꯍꯣꯏ ꯀꯤꯕ ꯈꯣꯠꯄꯒꯤꯗꯤ ꯅꯠꯇꯦ ꯄꯥꯝꯃꯤ ꯑꯗꯨꯕꯨ ꯄꯨꯟꯁꯤ ꯑꯃ ꯍꯤꯡꯕ ꯃꯇꯝꯗ ꯑꯩꯁꯦ ꯀꯨꯏ ꯑꯩ ꯏꯁ ꯄꯠꯁꯤꯗ ꯍꯤꯡꯉꯛꯇ꯭ꯔꯦꯕ ꯑ ꯄꯤꯉꯩꯗꯒꯤ ꯍꯧꯅ ꯑꯗꯨꯝ ꯑꯩꯅ ꯂꯥꯏꯔꯤꯛ ꯇꯝꯕꯩꯁꯤꯕꯨ ꯑꯗꯨꯝ ꯍꯥꯏꯗꯤ ꯃꯌꯥꯝ ꯑꯗꯨꯃꯥꯏ ꯍꯥꯏꯇꯔꯦ ꯑꯩ ꯏꯁꯥꯒꯤ ꯄꯨꯟꯁꯤꯗ ꯏꯁꯤꯡꯤꯡꯕ ꯁꯣꯛꯕꯝꯃꯛꯇꯕ ꯍꯥꯏꯇꯥꯔꯦ
ꯎꯝ
ꯑꯗꯨꯗꯨꯅ ꯇꯁꯦꯡꯅ ꯑꯩꯅ ꯄꯥꯝꯃꯤꯁꯤ ꯑꯩ ꯁꯥꯟꯅꯕꯁꯨ ꯄꯥꯝꯃꯦ ꯍꯛꯆꯥꯡꯁꯨ ꯐꯅ ꯊꯝꯅꯤꯡꯉꯤ ꯑꯗꯨꯒ ꯑꯩꯅ ꯄꯥꯝꯖꯔꯤꯕ ꯒꯦꯝꯁꯤꯗ ꯃꯇꯝ ꯃꯥꯡꯍꯟꯕꯅ ꯃꯍꯨꯠꯇ ꯑꯣꯏꯅ ꯄꯩꯁꯥ ꯀꯥꯈꯠꯂꯛꯄ ꯌꯥꯕ
ꯑꯗꯨꯒ ꯑꯇꯣꯞ ꯑꯇꯣꯞꯄ ꯊꯕꯛ ꯀꯌꯥ ꯑꯃ ꯁꯦꯟ ꯊꯣꯛꯑꯒ ꯄꯥꯈꯪ ꯑꯣꯏꯕꯩ ꯄꯨꯟꯁꯤꯗ ꯅꯨꯡꯉꯥꯏꯅ ꯂꯩꯕ ꯍꯥꯢꯇꯔꯦ ꯀꯣꯏꯗꯕꯤꯗ ꯏꯃꯥꯟꯅꯕꯁꯤꯡꯒ ꯑꯩꯈꯣꯏ ꯑꯅꯥꯕꯅ ꯈꯣ ꯑꯗꯨꯅ ꯆꯠꯃꯤꯟꯅꯕꯌꯥꯅꯤꯁꯥ ꯃꯁꯥ ꯆꯥꯕꯤꯕ ꯅꯠꯇꯦꯀꯣ
ꯎꯝ ꯍꯨꯝ
ꯥ ꯑꯗꯨꯒ ꯏꯃꯥ ꯏꯄꯥꯒꯤ ꯃꯇꯦꯡ ꯄꯥꯡꯕ ꯏꯃꯥ ꯏꯄꯥꯗꯨꯒꯤ ꯄꯩꯁꯥ ꯅꯤꯕꯒꯤ ꯃꯍꯨꯠꯇ ꯍꯧꯖꯤꯛ ꯋꯥꯔꯤꯅꯦ ꯑꯩ ꯁꯦꯟ ꯈꯔ ꯊꯣꯛꯂꯛꯄꯁꯤꯗ ꯃꯔ ꯋꯥꯔꯇꯦꯜꯗꯤ ꯑꯗꯨꯝ ꯍꯧꯔꯦ ꯑꯗꯨꯨꯅꯦ ꯁꯦꯡꯅ ꯂꯧꯠꯊꯣꯛꯄꯁꯤꯗ ꯑꯩ ꯕꯤꯆꯥꯔꯖ ꯑꯝꯇ ꯀꯥꯞꯄꯤꯌ ꯍꯥꯏꯇꯥꯔꯁꯨ ꯏꯃꯅ ꯑꯩꯉꯣꯟꯗ ꯀꯥꯞꯄꯤꯕ ꯍꯥꯏꯛꯄ ꯋꯥꯈꯟꯁꯨ ꯅꯨꯡꯉꯥꯏ ꯍꯥꯏꯇꯥꯥꯔꯦ ꯑꯩꯅ ꯀꯥꯞꯀꯦ ꯄꯩꯁꯥ ꯄꯤꯌꯨ ꯍꯥꯏꯕ ꯅꯠꯇꯕ ꯑꯗꯨꯗꯒꯤ ꯀꯔꯤ ꯄꯩꯁꯥꯅꯤꯡ ꯀꯩꯅꯣꯝꯇ ꯂꯩꯁꯤꯜꯔꯛꯀꯦ ꯀꯗꯒꯤ ꯂꯩꯕ ꯉꯝꯕ ꯍꯥꯏꯇꯥꯔꯦ
ꯎꯝ
ꯑꯩꯒꯤ ꯅꯨꯡꯉꯥꯏꯕꯁꯤꯗꯣ ꯈꯜꯂꯝꯃꯦ ꯑꯗꯨꯒ ꯌꯨꯝꯗꯁꯨ ꯃꯥꯏ ꯄꯥꯛꯔꯁꯤ ꯀꯣꯂ ꯈꯣꯠꯂꯒ ꯂꯩꯅꯤꯡꯕ ꯍꯥꯏꯇꯥꯔꯦꯅꯦ ꯁꯤ ꯇ ꯑꯩ ꯀ ꯃꯦ
ꯑꯗꯨꯒꯤ ꯅꯨꯡꯉꯥꯏꯕꯗꯨ ꯅꯨꯡꯉꯥꯏꯕ ꯃꯈꯜ ꯑꯃꯅꯦ ꯑꯗꯣ ꯑꯩ ꯀꯩꯅꯣꯝꯃ ꯍꯥꯏꯖꯔꯛꯀꯦ ꯑꯩꯁꯨ ꯑꯗꯨ ꯍꯧꯖꯤꯛ ꯍꯧꯖꯤꯛ ꯇꯧꯔꯤ ꯑꯗꯨꯕꯨ ꯑꯩ ꯀꯩꯅꯣꯝ ꯍꯥꯏꯒꯦ ꯑꯩꯈꯣꯏ ꯅꯍꯥ ꯑꯣꯏꯔꯤ ꯑꯗꯨꯅ ꯃꯗꯨꯗ ꯌꯥꯝꯅ ꯋꯥꯈꯜ ꯆꯪꯕꯤꯔꯨꯅꯣꯅ ꯍꯥꯏ ꯊꯝꯖꯒꯦ ꯆꯪꯗꯕꯗꯤ ꯉꯝꯗꯕꯅꯤ ꯑꯩꯁꯨ ꯍꯥꯏꯅ ꯍꯥꯏꯅ ꯑꯗꯨꯝ ꯇꯧꯏ ꯑꯗꯨꯝ ꯆꯠꯂꯤ ꯑꯗꯨꯅ ꯑꯗꯨꯗ ꯁꯨꯝ ꯆꯠꯈ꯭ꯔꯒꯗꯤ ꯑꯩꯈꯣꯏꯅ ꯄꯥꯝꯃꯤꯕ ꯄꯟꯊꯨꯡꯗꯨ ꯌꯧꯔꯛꯑꯔꯣꯏ ꯑꯗꯨꯅ ꯈꯤꯇꯪ ꯌꯦꯡ ꯌꯦꯡꯒ ꯍꯣꯠꯅꯕꯤꯌꯣ ꯑꯩꯁꯨ ꯉꯁꯤ ꯋꯥꯈꯜ ꯈꯜꯂꯦ ꯍꯥꯏꯗꯤ ꯍꯌꯦꯡꯗꯒꯤꯗꯤ ꯌꯦꯡꯉ ꯌꯦꯡꯉꯒ ꯍꯥꯏꯗꯤ ꯌꯥꯝ ꯊꯤꯅ ꯆꯦꯛꯁꯤꯟꯅ ꯁꯤꯖꯤꯟꯅꯅꯤꯡꯕ ꯍꯥꯏꯇꯥꯔꯦꯅꯦꯀꯣ ꯌꯥꯔꯛꯇ꯭ꯔꯕ ꯃꯇꯝꯗꯕꯨꯗꯤ ꯍꯣꯏ ꯑꯗꯨꯕꯨ ꯌꯥꯔꯤꯃꯩꯗꯤ ꯑꯩꯈꯣꯏꯒꯤ ꯇꯨꯡꯖꯅꯕꯁꯨ ꯍꯣꯠꯅꯖꯦ ꯅꯠꯇ꯭ꯔꯒꯗꯤ ꯁꯨꯡꯂꯥꯛ ꯂꯥꯎꯑꯣꯏ ꯍꯥꯏꯖꯒꯦ ꯍꯥꯏꯗꯤ ꯑꯩꯈꯣꯏꯅ ꯁꯤ ꯑꯃ ꯄꯥꯝꯃꯛꯑ ꯁꯤ ꯂꯥꯛꯑꯅꯤ ꯁꯤ ꯂꯥꯛꯑꯅꯤ ꯍꯥꯏꯔꯒ ꯂꯥꯛꯏ ꯄꯣꯠꯇꯨꯅ ꯁꯨꯝ ꯂꯣꯏꯁꯤꯟꯕ ꯊꯀꯥꯎꯗꯅ ꯇꯣꯡꯍꯧꯗꯕ ꯑꯗꯨꯗꯩ ꯇꯥꯔꯒꯗꯤ ꯂꯣꯏ ꯕꯔꯕꯥꯔ ꯇꯥꯔꯅꯤ ꯍꯥꯏꯕ ꯇꯥꯔꯦ
ꯑꯗꯨ ꯀꯩꯅꯣꯅꯦ ꯑꯩꯅ ꯍꯥꯏꯕꯗꯣ ꯑꯥ ꯃꯍꯨꯠꯅ ꯉꯁꯥꯏ ꯏꯊꯣꯏꯗ ꯊꯥꯎ ꯍꯧꯒꯠꯂꯛꯄ ꯃꯌꯥꯏꯐꯛꯀꯤ ꯃꯅꯨꯡꯗ ꯂꯩꯁꯦ ꯍꯥꯏꯕꯗ
ꯎꯝ
ꯑꯗꯨ ꯂꯩꯖꯩ ꯍꯥꯏꯇꯥꯔꯒꯗꯤ ꯑꯩꯅ ꯍꯥꯏꯁꯛ ꯍꯟꯗꯛꯀꯤ ꯂꯥꯛꯏꯕ ꯉꯁꯤꯁꯦ ꯍꯌꯦꯡ ꯍꯪꯆꯤꯠꯅ ꯁꯦꯝꯖꯩ
ꯎꯝ
ꯃꯁꯤꯁꯤꯗ ꯏꯕꯥꯅꯤꯒꯤ ꯂꯣꯏꯁꯟꯗꯅ ꯂꯩꯕ ꯊꯕꯛꯁꯤꯡꯁꯦ ꯇ ꯋꯥꯔꯁꯨꯋꯥ ꯃꯕꯅꯤ ꯑꯦ ꯀꯣꯃꯦ ꯂꯕꯗꯨꯁꯦꯁꯁ ꯑꯗꯨ
ꯂꯣꯏꯁꯟꯁꯤ ꯑꯩ ꯑꯩ ꯑꯥ ꯍꯥꯏꯕꯤ꯭ꯔꯛꯑꯣ
ꯃꯥꯏ ꯀ ꯈꯨꯊꯤꯟꯗꯤꯂ ꯇꯈꯂꯑꯒꯥ ꯃꯆꯥ ꯃꯆꯥ ꯃꯆꯥ ꯃꯌꯥꯝ ꯑꯃ ꯄꯨꯟꯁꯤꯜꯂꯛ ꯇꯥꯔꯗꯤ ꯃꯊꯪ ꯊꯥ ꯅꯠꯇ꯭ꯔꯒꯁꯨ ꯍꯟꯊꯛ ꯊꯥ ꯂꯣꯏꯔꯛꯄꯗꯗꯤ ꯄꯩꯁꯥꯁꯤ ꯑꯃ ꯑꯃ ꯑꯩꯈꯣꯏ ꯍꯣꯠꯅꯖꯕꯅꯤ ꯈꯔ ꯐꯪꯉꯛꯄꯗꯤ ꯍꯥꯏꯗꯅ ꯑꯗꯨ ꯑꯣꯏꯇꯥꯔꯗꯤ ꯊꯥ ꯄꯥꯡꯈꯠꯂꯛꯄꯁꯨ ꯂꯧꯕ ꯌꯥꯔꯦ ꯑꯗꯨꯅꯤꯗꯤ ꯑꯩ ꯍꯥꯏꯅꯤꯡꯉꯁꯤ
ꯃꯥꯅꯦ ꯁꯨꯝꯕꯅꯦ ꯍꯟꯊꯛꯀꯤ ꯃꯣꯏꯅ ꯍꯥꯏꯗꯤ ꯆꯣꯟꯊꯒꯦꯅ ꯆꯣꯟꯊꯔꯕꯗ ꯍꯟꯗꯛꯀꯤ ꯊꯥꯁꯤ ꯉꯥꯏ ꯍꯟꯗꯛꯀꯤ ꯊꯥꯁꯤꯒꯤ ꯃꯅꯨꯡꯗ ꯁꯣꯏꯗꯅꯃꯛꯀꯤ ꯑꯩꯈꯣꯏ ꯆꯪꯉꯛꯀꯅꯤꯅ ꯈꯜꯂꯦ ꯑꯩꯈꯣꯏ ꯑꯩꯈꯣꯏꯒꯤꯀꯥꯎꯗ ꯀꯣ
ꯃꯃꯥꯡꯒꯤ ꯍꯧꯈꯤꯕꯗꯨ ꯅꯨꯃꯤꯠ ꯇꯔꯥꯒ ꯃꯥꯊꯣꯏꯔꯀꯅꯤꯊꯦꯡꯅꯕꯗ ꯆꯪꯉꯛꯈꯤꯕꯗꯣ ꯑꯗꯨꯅ ꯃꯗꯨꯗꯒꯤꯅ ꯊꯦꯡꯉꯣꯏ ꯍꯥꯏꯇꯥꯔꯦ ꯊꯦꯡꯉꯦ ꯊꯦꯡꯕꯗ ꯃꯣꯏ ꯍꯥꯏꯁꯦ ꯅꯨꯃꯤꯠ ꯇꯔꯥꯃꯔꯤ ꯃꯉꯥ ꯁꯤꯒꯛꯀꯅꯤ
ꯃꯤ ꯀꯨꯃꯤ ꯀꯨꯅꯤ ꯆꯪ ꯂꯩ ꯍꯥꯏ ꯇꯔꯟ ꯑꯗꯨꯗꯤ ꯆꯪ ꯆꯪꯦ ꯍꯥꯏ
ꯊꯦꯡꯖꯗꯅꯣ ꯊꯦꯡꯉꯤ ꯃꯈꯩ ꯑꯩꯈꯣꯏꯒꯤ ꯑꯐꯕ ꯑꯣꯏꯒꯗꯕꯅꯤ ꯍꯥꯏꯕꯗꯤ ꯊꯦꯡꯉꯤ ꯃꯈꯩ ꯑꯩꯈꯣꯏꯗ ꯇꯨꯡꯁꯤꯟꯕꯗꯤ ꯌꯥꯗꯣꯔꯤꯕꯅꯦꯕ
ꯎꯝ ꯕꯨ ꯄꯈꯦ ꯄꯥꯏꯕ ꯆꯔ꯭ꯔ
ꯃꯥꯅꯦꯦ ꯎꯝ ꯄꯊꯔ ꯑꯗꯨ ꯄꯊꯔꯄ ꯇꯥꯔꯅꯤ
ꯍ
ꯍꯔꯕꯨꯣ ꯁꯨꯝꯗꯧꯁꯦ ꯂꯣꯏꯁꯤꯜꯂꯁꯤ ꯂꯣꯏꯁꯤꯜꯂꯁꯤ ꯍꯥꯏꯔꯗꯤ ꯑꯩꯈꯣꯏ ꯑꯗꯨꯃꯥꯏꯅ ꯋꯥꯔꯁꯨ ꯋꯥꯅ ꯇꯨꯝꯗꯕꯤꯗ ꯑꯗꯨꯝ ꯂꯣꯏꯁꯟꯁꯤ ꯇꯨꯝꯁꯨ ꯇꯨꯝꯃꯛꯇ꯭ꯔꯤꯗꯅ ꯅꯍꯥꯟꯗꯒꯤꯀꯣ ꯑꯗꯨꯒ ꯀꯩꯁꯨ ꯀꯥꯏꯗꯦ ꯇꯨꯝꯗꯕꯤꯗꯣ ꯂꯣꯏꯁꯟꯁꯦ ꯑꯗꯣ ꯑꯁꯪꯕ ꯃꯇꯝꯗ ꯁꯥꯁꯤꯦ ꯍꯌꯦꯡꯗꯒꯤꯗꯤ ꯑꯩꯁꯨ ꯅꯨꯡꯊꯤꯟ ꯇꯨꯝꯃꯔꯣꯏ ꯍꯥꯏꯗꯤ ꯉꯝꯅꯕ ꯍꯈꯣꯏ ꯑꯁꯪꯕ ꯃꯇꯝ ꯑꯃ ꯍꯦꯛꯇꯗ ꯇꯧꯅꯕ ꯇꯧꯁꯤ ꯅꯨꯡꯊꯅ ꯑꯉꯥꯡ ꯇꯨꯝꯅꯔꯤꯀꯥꯟꯒꯨꯝꯕ ꯑꯗꯩ ꯅꯪꯒꯤ ꯁ꯭ꯀꯨꯜ ꯆꯠꯅꯔꯤꯀꯒꯨꯝꯕ
ꯁꯨꯃꯥꯏꯅ ꯇꯧꯁꯤ ꯍꯣꯔꯦꯟꯁꯦ ꯕꯣꯟ ꯌꯦꯡꯉꯅꯤꯀꯣ ꯕꯣꯣꯟꯁꯨ ꯌꯦꯕ ꯀꯥꯛꯏꯕ ꯑꯩ ꯉꯥꯡꯁꯦ
ꯇꯕꯤꯔꯈ꯭ꯔꯣ ꯑ ꯍꯥꯏꯕꯤꯌꯣ ꯇꯥꯏꯌꯦ ꯇꯥꯏꯌꯦꯕꯤꯨ
ꯑꯗꯨꯕꯨ ꯍꯧꯖꯤ ꯌꯦꯡꯉ ꯃꯇꯨꯡꯗ ꯑꯗꯨꯝ ꯇꯨꯝꯅꯕ ꯇꯧꯔꯁꯤ ꯑꯗꯨꯒ ꯍꯧꯖꯤ ꯍꯧꯖꯤ ꯑꯩꯈꯣꯏ ꯈꯤꯇꯪꯊꯦꯡꯅꯒ ꯒꯜ ꯇꯥꯕꯅꯤ ꯑꯗꯨ ꯍꯧ ꯁꯤ ꯐꯥꯅꯅꯕ ꯅꯨꯡꯊꯤꯟ ꯇꯨꯝꯗꯅꯕ
ꯑꯣ ꯍꯣ
ꯑꯗꯨꯒ ꯆꯥꯏ ꯑꯉꯥꯡꯈꯩ ꯁ꯭ꯀꯨꯜ ꯆꯠꯈꯤꯕ ꯃꯇꯨꯡ ꯑꯩꯁꯦ ꯄꯨꯡ ꯃꯥꯄꯟ ꯇꯥꯔꯛꯑꯗꯤ ꯏꯃꯨꯡꯒꯤ ꯏꯆꯛ ꯆꯤꯜꯂꯛꯑꯅꯦꯕꯀꯣ
ꯑꯗꯨꯗꯤ ꯁꯤꯟꯗꯧꯁꯦ ꯑꯌꯨꯛ ꯄꯨꯡ ꯃꯥꯄꯜ ꯆꯞ ꯆꯥꯕꯤ ꯍꯥꯏꯗꯤ ꯍꯥꯏꯔꯛꯏꯗꯤꯦ ꯑꯗꯨꯕꯨ ꯄꯨꯡ ꯃꯥꯄꯟ ꯆꯞ ꯆꯥꯕꯤ ꯍꯣꯏ ꯃꯤꯅꯤꯠ ꯑꯃꯅꯤ ꯑꯅꯤ ꯁꯣꯟꯊꯔꯒꯁꯨ ꯀꯣ ꯑꯗꯨꯗꯒꯤ ꯍꯧꯁꯦ ꯑꯗꯨꯗꯒꯤ ꯍꯧꯕꯗꯨꯅ ꯍꯧꯕꯗꯨꯅ ꯑꯉꯥꯡꯈꯩ ꯄꯨꯡ ꯀꯌꯥꯗ ꯍꯜꯂꯛꯀꯦ ꯕꯥꯔꯣ ꯜꯂꯛꯄꯣ ꯄꯔ ꯃꯈꯥꯏ ꯑꯃ
ꯕꯔ ꯃꯈꯥ ꯁ꯭ꯋꯥꯏꯗ ꯍꯜꯂꯛꯀꯅꯤ ꯑꯗꯣ ꯑꯗꯨꯒꯤ ꯃꯇꯨꯡ ꯉꯍꯥꯛ ꯂꯥꯎꯔꯝꯒꯅꯤ ꯑꯗꯨꯒꯤ ꯃꯇꯨꯡ ꯑꯃꯨꯛ ꯇꯨꯡꯒꯤꯅꯤ ꯍꯥꯏꯇꯥꯔꯦꯀꯣ
ꯑ ꯑꯗꯨꯗꯤ ꯃꯣꯏ ꯂꯥꯡꯉꯩ ꯃꯇꯝꯗꯨꯅ ꯃꯣꯏ ꯂꯥꯡꯏꯉꯩ ꯃꯇꯝꯗꯨꯗ ꯑꯩꯈꯣꯏ ꯉꯥꯏꯍꯥꯛ ꯑꯃꯨꯛ ꯄꯣꯊꯥꯔꯒ ꯀꯩꯀꯩ ꯊꯛꯆꯟꯕ ꯆꯥꯁꯤꯟꯕ ꯇꯧꯔꯕ ꯃꯇꯨꯡꯗ ꯑꯃꯨꯛ ꯃꯣꯏ ꯇꯨꯝꯗ꯭ꯔꯤꯉꯩ ꯀꯥꯟꯗꯨꯗ ꯑꯃꯨꯛ ꯇꯧꯁꯤ ꯑꯗꯨꯒ ꯅꯨꯡꯗꯥꯡꯗ ꯑꯃꯨꯛ ꯆꯠꯊꯔꯒ ꯑꯗꯨꯃꯥꯏꯅ ꯇꯧꯔꯒ ꯑꯩꯈꯣꯏ ꯉꯝꯅꯕ ꯂꯣꯏꯁꯤꯜꯂꯁꯦ
ꯍꯌꯦꯡꯁꯦ ꯍꯌꯦꯡꯁꯦ ꯅꯪꯒꯤ ꯑꯃ ꯑꯩꯒꯤ ꯑꯃ ꯂꯣꯏꯁꯤꯟꯕ ꯉꯝꯕ꯭ꯔꯥ ꯌꯦꯡꯁꯦ
ꯎꯝ
ꯁ ꯑꯗꯨꯃꯛꯇꯤ ꯉꯝꯅꯤ ꯈꯜꯂꯦ ꯍꯥꯏꯇꯥꯔꯦꯀꯣ ꯑꯅꯤ ꯑꯁꯥ ꯇꯧꯕꯒꯨꯝꯁꯤꯕ ꯉꯝꯂꯤꯉꯩ ꯈꯜꯂꯦ ꯑꯗꯨꯕꯨ
ꯍꯌꯦꯡ ꯁꯨꯃꯥꯏꯅ ꯇꯧꯅꯤ ꯍꯌꯦꯡ ꯑꯌꯨꯛ ꯍꯌꯦꯡ ꯑꯌꯨꯛꯀꯤꯁꯦ ꯁꯤꯐꯥꯎꯗ ꯑꯩꯒꯤ ꯑꯩꯒꯤ ꯂꯣꯏꯁꯟꯟꯅ ꯉꯝꯃꯦꯗꯤ ꯈꯜꯂꯦ ꯁꯤꯁꯦ
ꯑꯗꯨꯗꯨꯒ ꯅꯨꯡꯗꯥꯡꯒꯤꯗꯗꯤ ꯁꯣꯏꯗꯅꯃꯛꯀꯤ ꯅꯪꯒꯤ ꯂꯣꯏꯁꯤꯟꯕ ꯉꯝꯒꯅꯤ ꯑꯗꯨꯕꯨ ꯍꯥꯡꯆꯤꯠ ꯐꯥꯎꯒꯤ ꯃꯅꯨꯡꯗꯗꯤ ꯏꯕꯥꯅꯤꯀꯤ ꯂꯦꯝꯍꯧꯔꯤꯕ ꯑꯅꯤꯔ ꯂꯒ ꯑꯣꯡ ꯌꯥꯎ ꯐꯪꯗ꯭ꯔꯦ ꯑꯗꯨꯐꯥꯎꯗꯤ ꯂꯣꯏꯁꯟꯕ ꯉꯝꯒꯅꯤ ꯑ ꯑꯗꯨꯃꯥꯏꯅ ꯉꯝꯒꯅꯤ
ꯍꯣꯠꯅꯖꯩ ꯍꯣꯅꯖꯩ ꯑꯗꯨꯒ ꯑꯗꯨ ꯄꯨꯂ ꯋꯥꯈꯅ ꯊ ꯅꯨꯡꯉꯥꯏꯗꯨꯅ
ꯗꯧꯁꯦ ꯑꯩꯈꯣꯏ ꯄꯥꯟꯗꯝꯜꯁꯦ ꯍꯪꯆꯤꯠ ꯐꯥꯎꯒꯤ ꯃꯅꯨꯡꯗ ꯀ ꯍꯥꯡꯁꯤ ꯄꯥꯎꯒꯤ ꯃꯅꯨꯡꯗ ꯏꯕꯥꯅꯤ ꯈꯤꯜ ꯑꯃ ꯑꯣꯏꯕ ꯑꯅꯤ ꯑꯅꯤ ꯃꯔꯤꯁꯦ ꯄꯨꯂꯞ ꯄꯨꯜꯂꯒ ꯃꯔꯤꯁꯦ
ꯃꯔꯤꯈꯛꯇ ꯑꯣꯏꯔꯝꯃꯣꯏꯗ
ꯃꯉꯥꯗ
ꯅꯪꯒꯤ ꯀꯌꯥꯅꯣ
ꯑꯩꯒꯤꯍꯨꯝ ꯃꯣꯏ ꯃꯥꯅꯦ ꯃꯉꯥꯅꯦ ꯑꯗꯣ ꯃꯔꯤ ꯆꯥꯅ ꯌꯦꯡ ꯊꯝꯈꯤꯁꯦ ꯑꯩ ꯑꯩ ꯑꯃꯗꯣ ꯍꯥꯞꯆꯤꯟꯗꯕꯤꯗ ꯃꯔꯤꯖꯈ ꯇ ꯍꯥꯟ ꯀ ꯃꯇ ꯑꯅꯤ ꯑꯅꯤ ꯎꯝ ꯑꯅꯤ ꯃꯤꯁꯦ ꯂꯣꯏꯁꯤꯜꯂꯒ ꯃꯔꯤ ꯃꯔꯤꯁꯦ ꯍꯥꯟꯇꯤ ꯄꯥꯎꯒꯤ ꯃꯅꯨꯡꯗ ꯃꯔꯤ ꯂꯣꯏꯁꯟꯅ ꯍꯣꯠꯅꯁ ꯀꯥꯏꯗꯕꯤꯗ ꯍꯥꯏꯗꯤ ꯕꯣꯟꯁꯦ ꯉꯁꯤꯅ ꯂꯣꯏꯔꯁꯨ ꯌꯥ ꯌꯦꯡꯕ
ꯃꯥꯅꯦ
ꯌ ꯋꯥꯉ ꯇꯧꯁ ꯐꯔꯦ ꯑꯗꯨꯝ ꯇꯧꯔꯁꯦ ꯑꯗꯨ ꯃꯊꯪꯒꯤꯗꯅ ꯑꯩꯈꯣꯏꯒꯤ ꯑꯗꯨ ꯑꯩ ꯑꯩ ꯍꯥꯏꯅꯤꯡꯕ ꯈꯔ ꯂꯩ ꯑꯗꯨꯁꯨ ꯍꯥꯏꯔꯛ ꯍꯥꯏꯗꯤ ꯑꯗꯨꯃꯥꯏꯅ ꯎ ꯑꯗ ꯀꯔꯤ ꯂꯩꯕ ꯈꯣꯠꯄꯒꯤꯗꯣ ꯑꯗꯒꯤ ꯇꯥꯟꯕ ꯈꯣꯠꯄꯒꯤ ꯃꯇꯥꯡꯗ ꯈꯤꯇꯪ ꯍꯥꯏꯔꯛꯀꯦ ꯑꯗꯨ ꯃꯊꯪꯗ ꯑꯃꯨꯛ ꯇꯧꯔꯛꯑꯒꯦ ꯁꯤ ꯂꯣꯏꯁꯟꯕꯤꯗ ꯑꯣꯏꯕꯅꯤꯅꯀꯣ
ꯌꯥꯁꯨ ꯀꯥꯏꯗ ꯇ ꯍꯥꯏꯔꯣ
ꯎ ꯇ ꯇ ꯇ ꯇꯈ